ꯇꯥꯈ꯭ꯔꯦ
ꯇꯥꯏꯌꯦ ꯇꯥꯏꯌꯦ
ꯎꯝ ꯍꯝ
ꯅꯣꯏ ꯏꯅꯥꯎ ꯅꯨꯄꯥ ꯀꯩꯗꯧꯋꯦꯕ
ꯏꯌꯥ ꯅꯨꯄꯥꯗꯣ ꯑꯩ ꯑꯩꯅ ꯑꯗꯨꯝ ꯃꯥꯕꯨ ꯁꯦꯟꯅꯔꯕꯅꯦꯕ ꯏ꯭ꯁꯀꯨꯜ ꯀꯥꯕ ꯍꯧꯗ꯭ꯔꯤꯉꯩꯗꯒꯤꯀꯣ ꯑꯗꯨꯝ ꯁꯅꯥꯔꯒꯥ ꯂꯩꯔꯦ ꯑꯗꯣ ꯃꯁꯨ ꯏ꯭ꯁꯀꯨꯜ ꯀꯥꯕ ꯃꯇꯝꯗꯁꯨ ꯑꯩ ꯑꯗꯨꯝ ꯂꯩꯃꯤꯟꯅꯈ꯭ꯔꯕꯅꯦꯕ ꯍꯧꯖꯤꯛ ꯐꯥꯎ ꯑꯩꯒ ꯑꯗꯨꯝ ꯂꯩꯃꯤꯟꯅꯔꯕꯅꯤ ꯑꯗꯨꯒꯤ ꯃꯤꯁꯤꯡꯅ ꯅꯆꯥꯔꯥ ꯍꯪꯕꯅꯦ ꯍꯣꯏ ꯍꯥꯏꯔꯦ ꯑꯩꯁꯨ
ꯀ꯭ꯂꯥꯁ ꯌꯥꯝꯕ ꯀꯥꯈ꯭ꯔꯦ ꯃꯥꯗꯤ
ꯍꯧꯖꯤꯛ ꯀ꯭ꯂꯥꯁ ꯇꯔꯨꯛ
ꯑꯆꯥ ꯑꯗꯣ ꯑꯩꯒꯤ ꯋꯥꯈꯜꯅꯦ ꯑꯝ ꯑꯉꯥꯡꯁꯤꯡꯁꯦꯀꯣ ꯈꯔꯗꯤ ꯁꯦꯟꯗꯤ ꯁꯦꯟꯅꯒꯗꯧꯕꯅꯦ ꯑꯩꯈꯣꯏꯒꯤ ꯍꯧꯔꯛꯄ ꯃꯇꯝꯗ ꯆꯨꯈ꯭ꯔꯕ ꯍꯦꯕꯤꯠ ꯈꯔꯁꯦ ꯑꯃꯨꯛ ꯃꯥꯡꯕ ꯋꯥꯏꯗꯅ ꯑꯗꯨꯒꯤ ꯉꯜꯂꯤꯉꯩꯗ ꯀꯣꯛ ꯇ ꯈꯔꯥ ꯑ ꯆꯨ ꯑꯗꯨ ꯅꯠꯇ꯭ꯔꯗꯤ ꯀꯩꯅꯣ ꯌꯥꯝꯅ ꯅꯤꯉꯣꯝ ꯌꯥꯝꯅ ꯆꯥꯃꯟꯗ꯭ꯔꯁꯨ ꯆꯨꯝꯃꯟꯗ꯭ꯔꯁꯨ ꯑ ꯃꯤ ꯃꯃꯥꯡꯗ ꯏꯅꯥꯎꯅꯨꯄꯥꯅꯦ ꯍꯥꯏꯅꯤꯡꯉꯥꯏꯁꯨ ꯃꯥꯏꯗꯣ ꯊꯥꯡꯒꯠꯅꯤꯡꯉꯥꯏ ꯑꯣꯏꯗꯦꯗꯅꯀꯣ ꯃꯤ ꯃꯥꯡꯗ ꯏꯌꯥꯝꯕꯅꯦ ꯌꯥꯝꯅ ꯅꯤꯉꯣꯝ ꯆꯨꯝꯗ꯭ꯔꯁꯨ ꯑꯩꯈꯣꯏꯁꯨ ꯃꯥꯏꯗꯣ ꯑꯣꯏꯗꯅꯀꯣ ꯑꯗꯨꯒꯤ ꯈꯔꯗꯤ ꯉꯜꯂꯤꯉꯩꯗ ꯂꯣꯏꯅꯗꯤ ꯇꯧꯒꯦ ꯇꯧꯕꯖꯥꯠꯅꯤꯗ ꯂꯣꯏ ꯌꯥꯝꯅ ꯏꯁꯇ꯭ꯔꯤꯛꯇ ꯍꯦꯟꯖꯤꯟꯅ ꯇꯧꯋꯣ ꯍꯥꯏꯕ ꯃꯛꯇꯤ ꯅꯠꯇꯦ ꯍꯥꯏꯔꯁꯨ ꯇꯥꯏꯃꯤꯡꯗꯣꯀꯣ ꯂꯥꯏꯔꯤꯛ ꯄꯥꯔꯝꯗꯥꯏ
ꯗꯕꯅꯦ
ꯌꯥꯗꯕꯅꯦꯕ ꯏꯍꯟꯗ꯭ꯔꯕꯁꯦ ꯁꯨꯝꯌꯥ ꯌꯥꯗꯕꯅꯦ
ꯈꯔ ꯇꯧꯍꯧꯒꯗꯧꯕꯅꯦ ꯇꯧꯍꯧꯗ꯭ꯔꯗꯤꯀꯣ ꯃꯇꯝ ꯍꯦꯜꯂꯗꯤ ꯁꯦꯝꯃꯁꯨ ꯆꯪꯗꯕꯅꯦ
ꯌꯥꯗꯕꯅꯦꯕ ꯃꯣꯏ ꯀꯤꯁꯦ ꯑꯩꯈꯣꯏ ꯁꯦꯡꯅ ꯍꯥꯏꯔꯦ ꯑ ꯑꯩ ꯑꯩꯕꯨꯗꯤ ꯑꯗꯨꯃꯨꯛ ꯌꯥꯝꯅ ꯈꯪꯅꯈ꯭ꯔꯕꯒꯤ ꯑꯗꯨꯃꯛꯇꯤ ꯇꯧꯔꯛꯇꯕꯅꯤꯅꯀꯣ ꯑ ꯒ꯭ꯌꯥꯟ ꯇꯥꯕ ꯁꯥꯥꯕ ꯋꯥ ꯅꯠꯇꯕ ꯑꯝ ꯑ ꯑꯩꯈꯣꯏ ꯌꯨꯝꯒꯤ ꯃꯤꯁꯤꯡꯗꯁꯨ ꯌꯥꯝ ꯎꯈ꯭ꯔꯦꯕꯀꯣ ꯔꯤꯂꯦꯇꯤꯚ ꯃꯤ ꯑꯇꯩꯒ ꯍꯥꯏꯔꯨꯕ ꯌꯥꯕ ꯅꯠꯇ꯭ꯔꯦꯕ ꯔꯤꯂꯤꯠ ꯏꯃꯨꯡꯒꯤ ꯃꯅꯨꯡꯀꯣ ꯃꯣꯏꯁꯦ ꯁꯦꯝꯕ ꯑꯁ ꯍꯥꯏꯗꯤ ꯇꯥꯛꯄ ꯇꯝꯕ ꯍꯩꯇꯕ ꯑꯃ ꯌꯥꯎꯔꯤꯕ ꯌꯨꯝ ꯃꯅꯨꯡꯗꯒꯤꯀꯣ ꯍꯥꯏꯕꯗꯤ ꯌꯨꯝꯒꯤ ꯍꯦꯕꯤꯠꯁꯦ ꯃꯄꯥꯟꯗ ꯊꯣꯛꯂꯛꯏꯗꯅ ꯈꯔ ꯂꯩꯔꯗꯤ
ꯑꯗꯨꯅꯦ ꯆꯨꯝꯃꯦ
ꯌꯨꯝꯗ ꯇꯧꯕ ꯄꯣꯠꯁꯦ ꯃꯄꯥꯟꯗ ꯑꯗꯨꯝ ꯄꯨꯊꯣꯔꯛꯏꯗꯅ ꯈꯔ ꯂꯩꯔꯗꯤ
ꯎꯝ
ꯅꯣꯡꯃ ꯈꯠꯇꯪꯗꯤ ꯈꯔ ꯈꯥꯡꯕ ꯌꯥꯏꯑꯕ ꯄꯨꯊꯣꯛꯇꯕꯁꯨ ꯌꯥꯏꯑꯕꯀꯣ ꯑꯗꯨꯁꯨ ꯀꯨꯏꯕ ꯌꯥꯗꯦꯗꯅ ꯌꯨꯝꯗ ꯇꯧꯈ꯭ꯔꯕ ꯍꯦꯕꯤꯠꯁꯦ ꯑꯗꯨꯝ ꯄꯨꯊꯣꯔꯛꯑꯦꯗꯅ ꯑꯗꯨꯅ ꯈ꯭ꯔꯥꯗꯤ ꯌꯨꯝꯗꯒꯤꯀꯣ ꯇꯛꯀꯦꯗꯧꯕꯖꯥꯠꯅꯤ ꯍꯧꯖꯤꯛ ꯑꯝ ꯍꯣꯏ ꯍꯧꯖꯤꯛꯀꯤ ꯆꯥꯡꯒꯨꯝꯕꯁꯦ
ꯎꯝ
ꯈꯔ ꯁꯤꯗꯒꯤ ꯇꯛꯄ ꯍꯧꯒ꯭ꯔꯦ ꯍꯥꯏꯔꯗꯤ ꯏꯂꯚꯦꯟ ꯇꯨꯌꯦꯜꯐꯒꯨꯝꯕ ꯐꯥꯎꯕꯀꯣ
ꯑꯩ ꯃꯥꯅ ꯀ꯭ꯂꯥꯁ ꯑꯍꯨꯝ ꯃꯔꯤ ꯃꯉꯥꯁꯤ ꯃꯅꯨꯡꯗꯀ ꯀꯌꯥꯃꯨꯛ ꯋꯥꯕ ꯕ꯭ꯔꯣꯀꯣ ꯉꯥꯡꯕꯁꯨ ꯑꯩ ꯉꯝꯗ꯭ꯔꯃꯦ ꯑꯩꯅ ꯍꯥꯏꯕ ꯅꯪ ꯉꯥꯡꯕꯁꯦꯀꯣ ꯑꯩ ꯑꯇꯣꯞꯄ ꯃꯤꯗ ꯉꯥꯡꯉꯝꯃꯗꯤ ꯀꯣ ꯑꯩꯁꯦ ꯄꯩꯁꯥ ꯃꯌꯥꯝ ꯐꯪꯗꯣꯏꯅꯦ ꯑꯇꯣꯞꯄ ꯑꯉꯥꯡꯒꯨꯝꯕꯁꯦ ꯑꯩꯅ ꯁꯦꯟꯅꯔꯒ ꯂꯩꯔꯗꯤꯀꯣ ꯄꯩꯁꯥ ꯃꯌꯥꯝ ꯃꯌꯥꯝ ꯃꯌꯥꯝ ꯐꯪꯗꯣꯏꯔꯕꯅꯦ ꯑꯩꯅ ꯍꯥꯏꯕ ꯑꯗꯣ ꯀꯨꯝꯁꯤꯗꯤꯀꯣ ꯈꯔꯁꯨ ꯆꯥꯎꯈ꯭ꯔꯃꯦ ꯑꯗꯣ ꯀ꯭ꯂꯥꯁ ꯑꯍꯨꯝ ꯃꯔꯤ ꯃꯉꯥꯁꯤꯗꯤ ꯑꯥꯏ ꯐꯠꯖꯅ ꯋꯥꯏ ꯁꯦꯡꯕ ꯍꯥꯏꯔꯗꯤ ꯑꯗꯨ ꯐꯖꯅ ꯉꯥꯡꯗ꯭ꯔꯁꯨ ꯌꯥꯗꯕꯒꯤ ꯇꯨꯝ ꯇꯨꯝꯕ ꯃꯇꯝꯗ ꯈꯛꯇꯅꯤ ꯉꯥꯡꯗꯕ ꯀꯨꯝꯁꯤꯗꯤ ꯈꯔ ꯌꯥꯟ ꯇꯥꯈ꯭ꯔꯕꯅꯤꯅ ꯑꯩꯁꯨ ꯈꯔ ꯋꯥꯏ ꯁꯪꯔꯕꯅꯦ
ꯐꯌꯦ ꯐꯌꯦ
ꯅꯨꯄꯥ ꯃꯆꯥꯁꯤꯡꯁꯦ ꯍꯦꯟꯅꯁꯨ ꯁꯥꯊꯤꯌꯦ ꯑꯁ ꯂꯣꯏꯔꯦ
ꯇꯧꯕꯅꯤꯗ ꯑꯗꯨꯅ ꯈꯔ ꯑ ꯁꯦꯠꯅꯕꯁꯨ ꯗꯔꯀꯥꯔꯗꯤ ꯑꯗꯨꯝ ꯑꯣꯏꯌꯦꯗꯅꯀꯣ
ꯇꯝ ꯋꯥꯕ꯭ꯔꯀꯣ
ꯑꯗꯨ ꯑ ꯇꯩ ꯃꯇꯝꯗ ꯊꯥꯗꯣꯛꯈ꯭ꯔꯁꯨ ꯂꯥꯏꯔꯤꯛ ꯄꯥꯔꯝꯗꯥꯏꯒꯨꯝꯕꯗꯣ ꯍꯦꯍꯦ ꯑꯗꯨꯗ ꯈꯔ ꯁꯤꯔꯤꯌꯁ ꯑꯣꯏꯅꯀꯣ ꯄꯗꯤ ꯇ꯭ꯔꯤꯠ ꯇꯧꯒꯗꯧꯕꯅꯤ
ꯃꯥꯗꯤ ꯑꯃꯔꯣꯝꯗ ꯃꯥꯅ ꯐꯥꯕꯒꯤꯁꯦ
ꯑꯝ
ꯑꯩꯅ ꯍꯧꯖꯤꯛꯁꯦ ꯐꯅ ꯆꯩꯩꯔꯒ ꯐꯖꯅ ꯐꯨꯕꯤꯔꯦ ꯍꯥꯏꯔꯁꯦꯕ ꯑꯗꯨꯝ ꯁꯥꯎꯔꯒ ꯂꯩꯔꯣꯏ ꯀꯞꯗꯤ ꯀꯞꯀꯅꯤꯕ ꯃꯤꯅꯤꯠ ꯃꯉꯥꯒꯨꯝꯕ ꯈꯔ ꯂꯩꯔꯗꯤ ꯀꯔꯤꯝꯇ ꯇꯧꯗ ꯀꯔꯤꯝꯇ ꯃꯥꯕꯨ ꯍꯨꯈꯤꯗꯕꯒꯨꯝꯅꯀꯣ ꯑꯩꯕꯨ ꯑ ꯆꯦ ꯑꯗꯨꯃꯥꯏꯅ ꯇꯧꯁꯤꯔꯥ ꯑꯗꯨꯃꯥꯏꯅ ꯇꯧꯁꯤꯔ ꯑꯗꯨꯝꯔ ꯑꯗꯨꯝ ꯍꯔꯥꯎ ꯍꯔꯥꯎꯅ ꯃꯥꯗꯤ ꯀꯧꯔꯛꯀꯅꯤ ꯑꯃꯨꯛ
ꯎꯝꯝ ꯅꯣꯏ ꯑꯉꯥꯡ ꯀꯌꯥꯔꯣ
ꯎꯝ ꯑꯩꯈꯣꯏ ꯏꯆꯤꯟ ꯏꯅꯥꯎꯔ
ꯎꯝ
ꯃꯔꯤ
ꯅꯣꯏꯆꯤꯟ ꯏꯅꯥꯎ ꯃꯔꯤ ꯑꯗꯨꯒ ꯅꯪꯅ ꯑꯍꯟ ꯑꯣꯏꯕ ꯗꯨꯒꯥ
ꯑꯥ ꯅꯣꯏ
ꯑꯅꯤ
ꯅꯣꯏ ꯏꯅꯥꯎꯅꯨꯄꯥ ꯑꯅꯤ ꯂꯩꯔꯦ ꯑꯗꯨꯒ ꯅꯨꯄꯤꯅ ꯈ꯭ꯋꯥꯏꯗꯒꯤ ꯂꯥꯁ ꯑꯃꯛ ꯑꯣꯏꯕ꯭ꯔꯥ
ꯎꯝ ꯎꯝ ꯑꯩꯒꯤ ꯍꯦꯛ ꯃꯈꯥꯗ ꯅꯨꯄꯤ ꯑꯣꯏꯕꯅꯦ
ꯎꯝ ꯎꯝ ꯎꯝ
ꯑꯄꯣꯝꯕꯁꯤꯡꯅ ꯅꯨꯄꯥ ꯑꯣꯏꯕ
ꯎꯝ ꯎꯝ ꯑꯗꯣ ꯍꯧꯖꯤꯛ ꯂꯩꯕꯗꯤ ꯅꯣꯏ ꯏꯅꯥꯎꯅꯨꯄꯥ ꯈ꯭ꯋꯥꯏꯗꯒꯤ ꯑꯇꯣꯟꯕꯗꯨꯒ ꯂꯩꯕꯀꯣ
ꯎꯝ
ꯑꯣ ꯁꯤ ꯀꯩꯀꯩ ꯇꯧꯔꯒ ꯂꯩꯔꯦ ꯍꯧꯖꯤꯛꯀꯥꯟꯗꯤ
ꯑꯩꯩꯔꯣ ꯀꯅꯥꯅꯣ ꯑꯇꯣꯞꯄꯁꯤꯡꯔ ꯑꯩꯈꯣꯏ ꯏꯅꯥꯎꯅꯨꯄꯤꯗꯨꯅ ꯀꯣꯂꯦꯖ ꯀꯥꯔꯒ ꯂꯩꯔꯦꯗꯅ ꯎꯝ ꯑꯩꯈꯣꯏ
ꯎꯝ ꯎꯝ
ꯎꯝ ꯏꯅꯥꯎꯅꯨꯄꯤꯗꯣ
ꯑꯥ
ꯃꯥꯗꯤ ꯀꯣꯂꯦꯖ ꯀꯥꯔꯒ ꯂꯩꯌꯦꯕ
ꯎꯝ
ꯑꯗꯨꯒ ꯑꯩꯈꯣꯏ ꯏꯅꯥꯎꯅꯨꯄꯥ ꯑꯃꯅ ꯇꯦꯟ ꯀꯥꯔꯒ ꯂꯩꯌꯦꯕ
ꯎꯝ ꯎꯝ
ꯑꯇꯣꯝꯕꯗꯨꯅ ꯁꯤꯁ ꯀꯥꯔꯒ ꯂꯩꯕ
ꯂꯣꯏ ꯌꯦꯡꯁꯤꯟꯈ꯭ꯔꯕꯅꯤꯅꯦ ꯍꯧꯖꯤꯛꯇꯤ
ꯑꯝ ꯃꯣꯏꯗꯤ ꯎꯝ ꯑꯇꯣ ꯑꯃꯈꯛꯅꯤ ꯑꯇꯣꯞꯄ ꯑꯅꯤꯗꯨꯗꯤ ꯃꯐꯝ ꯇꯣꯉꯥꯟ ꯇꯣꯉꯥꯟꯅ ꯂꯩꯕꯅꯦ
ꯎꯝ ꯎꯝ ꯎꯝ ꯈ꯭ꯋꯥꯏꯗꯒꯤ ꯄꯤꯛꯄꯗꯨꯒ ꯅꯪꯒ ꯂꯩꯃꯤꯟꯅꯕꯀꯣ
ꯎꯝ
ꯐꯩꯌꯦ ꯐꯩꯌꯦ
ꯏꯃꯥꯟꯅ ꯏꯃꯥꯟꯅ ꯕꯤꯈꯣꯅ ꯑꯗꯨꯃꯥꯏꯅ ꯍꯥꯏꯕꯅꯦ ꯏꯅꯥꯎꯅꯨꯄꯥ ꯑꯇꯣꯝꯕꯗꯣ ꯑꯩꯒꯤ ꯏꯆꯥ ꯃꯥꯟꯈ꯭ꯔꯦ ꯍꯥꯏꯅ ꯄꯤꯛꯄ ꯃꯇꯝꯗꯒꯤ ꯆꯠꯐꯝ ꯈꯨꯗꯤꯡ ꯎ ꯑꯗꯨꯝ ꯄꯨꯕꯅꯦ ꯃꯥꯁꯦ ꯃꯊꯟꯇ ꯊꯝꯍꯧꯕ ꯌꯥꯗꯕꯒꯤꯀꯣ
ꯑꯩꯒ
ꯍꯣꯏ ꯍꯣꯏ
ꯆꯠꯄꯤꯅꯦꯕ
ꯑꯗꯨꯒꯁꯨ ꯐꯨꯁꯨ ꯐꯨꯑꯦ ꯆꯩꯁꯨ ꯆꯩꯌꯦ ꯇꯝꯕꯁꯨ ꯇꯝꯃꯦ ꯑꯗꯨꯃꯥꯏꯅ ꯇꯧꯕꯒꯤ ꯅꯣꯏꯁꯨ ꯅꯣꯏꯕꯅꯦ ꯃꯥꯗꯣ ꯃꯁꯥꯁꯨ ꯕꯨꯞ ꯕꯨꯞ ꯂꯥꯎꯕꯅꯦꯕ ꯑꯗꯨꯒꯤ ꯏꯃꯥꯟꯅꯕꯤꯈꯣꯏꯅ ꯎꯝ ꯅꯅꯥꯎ ꯅꯨꯄꯥꯁꯦ ꯅꯪꯒꯤ ꯅꯅꯥꯛꯇ ꯂꯩꯔꯗꯤ ꯎꯝ ꯍꯦꯟꯅꯁꯨ ꯃꯁꯥ ꯐꯏ ꯌꯨꯝ ꯆꯠꯂꯗꯤ ꯀꯪꯔꯒ ꯍꯜꯂꯛꯑꯦ ꯑꯗꯨꯝ ꯍꯥꯏꯕꯅꯦ ꯃꯥꯅ ꯑꯥ
ꯎꯝ
ꯃꯣꯏꯅꯁꯨ ꯍꯥꯏꯅꯝꯅꯦ ꯄꯣꯛꯄꯗꯤ ꯅꯣꯏ ꯃꯥ ꯕꯥ ꯈꯣꯏꯅ ꯄꯣꯛꯄꯤꯌꯦ ꯑꯗꯣ ꯎꯝ ꯌꯦꯡꯔꯒ ꯌꯦꯡ ꯁꯤꯜꯂꯒ ꯇꯧꯕꯁꯤꯗꯤ ꯅꯪꯅ ꯑꯣꯏꯈ꯭ꯔꯦ ꯅꯆꯥ ꯃꯥꯟꯈ꯭ꯔꯦ ꯍꯥꯏꯅ ꯑꯗꯨꯝ ꯍꯥꯏꯕꯅꯦ
ꯐꯩꯌꯦꯗ ꯈꯔꯗꯤ ꯁꯦꯟꯅꯈꯤꯗꯧꯕꯅꯤꯗ ꯍꯧꯖꯤꯛꯁꯦ ꯁꯦꯟꯅꯕꯤꯗ꯭ꯔꯗꯤꯀꯣ ꯍꯥꯏꯕ ꯋꯥꯗꯅꯦꯕ ꯆꯍꯤ ꯑꯃ ꯑꯅꯤꯁꯦ ꯈꯤꯇꯪ ꯑꯩꯈꯣꯏꯅ ꯊꯥꯗꯣꯛꯄ ꯇꯥꯏꯃꯤꯡ ꯑꯃ ꯂꯩꯗꯅ ꯅꯪ ꯍꯧꯗꯕ
ꯍꯜꯂꯣ ꯇꯥꯕ꯭ꯔꯣ ꯍꯜꯂꯣ
ꯇꯥꯏꯌꯦ
ꯎꯝ ꯑꯣ ꯍꯧꯖꯤꯛ ꯑꯃꯨꯛ ꯇꯥꯔꯦ
ꯇꯤ ꯑꯥꯍꯥ ꯑꯥ ꯎꯝ ꯐꯖꯩ ꯐꯖꯩ ꯑꯃꯨꯛ ꯇꯥꯈ꯭ꯔꯕꯣ
ꯦ ꯇꯔꯦ ꯇꯔꯦ ꯅꯣꯡꯔꯦ ꯍꯦ
ꯄꯦꯂꯤꯡ ꯇꯧꯊꯣꯛꯅꯤꯡꯉꯥꯏ ꯇꯧꯋꯍꯦ ꯅꯪ ꯋꯥꯆꯦꯞꯇ ꯖ ꯑꯁ ꯑꯇꯩꯗꯤ ꯑꯇꯩꯗꯤ ꯀꯩ ꯃꯇꯥꯡꯗ ꯉꯪꯅꯔꯗꯤ ꯈ꯭ꯋꯥꯏꯗꯒꯤ ꯈ꯭ꯋꯥꯏꯗꯒꯤ ꯀꯥꯟꯅꯒꯗꯧꯕ ꯃꯥꯜꯂꯦ ꯍꯧꯖꯤꯛꯁꯦ
ꯍꯥꯥ ꯀꯌꯥ ꯇ
ꯀꯩ ꯃꯇꯥꯡꯗ ꯀꯔꯝꯕ ꯃꯇꯥꯡꯗ ꯉꯥꯡꯅꯔꯗꯤ ꯈ꯭ꯋꯥꯏꯗꯒꯤ ꯀꯥꯟꯅꯕ ꯈꯔ ꯐꯪꯒꯗꯧꯕ ꯃꯥꯜꯂꯦ ꯍꯦꯟꯅ ꯑꯃꯨꯛꯀ ꯍꯦꯟꯅ ꯀꯥꯟꯅꯒꯗꯧꯕ
ꯈꯪꯗ꯭ꯔꯦꯗꯀꯣ ꯀꯅꯥ ꯀꯅꯥꯗꯧꯕꯁꯤꯁꯨ ꯐꯖꯅ ꯐꯖꯅ ꯋꯥꯔꯤ ꯁꯥꯅꯈ꯭ꯔꯕꯅꯤ
ꯀꯥꯟꯅꯕ ꯃꯈꯩ ꯂꯣꯏ ꯁꯥꯗꯣꯛꯈ꯭ꯔꯦꯕ ꯎꯝ ꯍꯝ ꯑꯗꯨꯗ ꯈ꯭ꯋꯥꯏꯗꯒꯤ ꯀꯥꯟꯅꯗꯕ ꯋꯥꯔꯤ ꯁꯥꯁꯤꯅ ꯍꯧꯖꯤꯛ
ꯑꯁ ꯑꯗꯨꯁꯨ ꯁꯥꯕꯁꯨ ꯂꯣꯏꯔꯝꯃꯅꯤꯗ
ꯎꯝ ꯍꯝ ꯑ ꯍꯧꯖꯤꯛꯀꯥꯟ ꯋꯥꯔꯤ ꯁꯥꯕ ꯀꯥꯟꯗ ꯃꯤ ꯑꯇꯩ ꯅꯨꯄꯥ ꯃꯆꯥꯁꯤꯡꯀꯣ ꯈ꯭ꯋꯥꯏꯗꯒꯤ ꯀꯥꯟꯅꯕ ꯅꯪꯒꯤꯗꯃꯛ ꯀꯥꯟꯅꯍꯧꯕꯁꯦ ꯀꯩꯀꯩꯗꯤ ꯀꯥꯟꯅꯍꯧꯋꯦ
ꯎꯝ
ꯁꯥꯔꯛꯄ ꯃꯇꯝꯗ
ꯑꯩꯒꯤ ꯀꯥꯟꯅꯕꯀꯣ
ꯎꯝ
ꯅꯄꯥꯝ ꯃꯆꯥꯁꯤꯡꯁꯤꯅ ꯋꯥꯔꯤ ꯁꯥꯟꯅꯕꯗ ꯑꯌꯥꯝꯕꯅ ꯀꯥꯟꯅꯗꯦꯗ
ꯑꯃꯁꯨ ꯀꯥꯟꯅꯗꯕ ꯑꯌꯥꯝꯕꯅ
ꯑꯌꯥꯝꯕꯅ ꯀꯥꯟꯅꯗꯨꯗ ꯑꯗꯨꯝ ꯈꯔꯅ ꯑꯗꯨꯝ ꯎ ꯂꯥꯏꯔꯤꯛꯀꯨꯝꯕ ꯇꯝꯃꯔꯒ ꯂꯥꯏꯔꯤꯛꯀꯨꯝꯕ ꯇꯝꯃꯔꯒ ꯂꯩꯗꯤ ꯑꯌꯥꯝꯕꯅ ꯑꯗꯨꯝ ꯂꯩꯌꯦꯕ ꯀꯣ ꯑꯗꯨ ꯑꯣꯏꯔꯁꯨ ꯎꯝ ꯑꯗꯨꯝ ꯍꯣꯏ ꯃꯣꯏ ꯃꯣꯏ ꯀꯃꯥꯏꯅ ꯇꯧꯕ꯭ꯔꯗꯤ ꯍꯥꯟꯅ ꯑꯗꯨꯝ ꯋꯥꯔꯤ ꯁꯥꯟꯅꯕ ꯃꯇꯝꯗ ꯍꯣꯏ ꯍꯣꯠꯅꯕ ꯌꯥꯝ ꯀꯟꯕ ꯑꯩꯈꯣꯏꯁꯨ ꯑꯗꯨꯝ ꯃꯦ ꯁꯥꯟꯅꯕꯗ ꯊꯦꯡꯅꯩꯌꯦꯕ ꯉꯥꯡꯕꯗꯨꯁꯨ ꯑꯗꯨꯝ ꯈꯪꯉꯦꯗꯅ ꯎꯝ ꯃꯣꯏꯗꯗꯤ ꯑꯗꯨꯝ ꯀꯩ ꯍꯥꯏꯁꯤꯔꯥ ꯑꯩꯒꯤꯁꯨ ꯀꯥꯟꯅꯕ ꯍꯥꯏꯁꯦ ꯃꯣꯏꯅꯁꯨ ꯑꯗꯨꯝ ꯃꯤ ꯑꯃꯅ ꯌꯥꯝ ꯍꯣꯠꯅꯔꯒ ꯂꯩꯕꯗꯣ ꯑꯩꯈꯣꯏꯁꯨ ꯎꯝ ꯀꯩ ꯍꯥꯏꯁꯤꯔꯥ ꯑꯗꯨꯃꯥꯏꯅ ꯃꯤ ꯃꯌꯥꯝꯁꯦ ꯍꯣꯠꯅꯔꯗꯤ ꯑꯗꯨꯝ ꯐꯪꯕꯨꯗꯤ ꯐꯪꯈ꯭ꯔꯅꯤꯀꯣ ꯈꯣꯠꯂꯤꯅꯤꯀꯣ ꯑꯗꯨꯃꯥꯏꯅ
ꯇꯧꯕꯁꯨ ꯂꯩꯌꯦ
ꯈꯔ ꯃꯣꯇꯤꯚꯦꯠ ꯇꯧꯕꯤꯔꯛꯑꯦ ꯁꯤꯅꯦꯕ ꯈꯔ ꯃꯇꯧ ꯇꯝꯕ ꯌꯥꯏ ꯁꯤꯅꯦꯕ
ꯑꯗꯨꯅꯦ ꯈꯔꯗꯤ ꯂꯣꯏꯔꯦ
ꯎꯝ ꯀꯩ ꯈꯤꯇꯪ ꯉꯥꯡꯉꯛꯄ꯭ꯔꯥ ꯈ꯭ꯋꯥꯏꯗꯒꯤ ꯀꯥꯟꯅꯗꯕꯁꯤꯡꯗꯤ ꯀꯩꯀꯩꯅ ꯈ꯭ꯋꯥꯏꯗꯒꯤ ꯉꯥꯡꯒꯜꯂꯦ ꯍꯥꯏꯔꯣꯅꯦ ꯇꯥꯕ ꯌꯦꯡꯁꯦ
ꯑꯩ ꯑꯩ ꯐꯥꯎ ꯑꯩ ꯐꯥꯎ ꯉꯥꯡꯕ ꯍꯥꯏꯗꯤ ꯃꯣꯏꯅ ꯉꯥꯡꯈꯤꯕꯗꯣ ꯑꯩꯈꯣꯏꯅ ꯍꯥꯏꯔꯦꯅ ꯑꯃ ꯍꯥꯏꯅꯤ ꯃꯣꯏꯅ ꯑꯃ ꯈꯨꯝꯔꯛꯀꯅꯤ
ꯎꯝ
ꯑꯗꯣ ꯀꯃꯥꯏ ꯍꯥꯏꯗꯣꯏꯅꯣ ꯈꯪꯗꯦ ꯀꯔꯤꯝꯇꯁꯨ ꯀꯥꯟꯅꯗꯕ ꯀꯥꯟꯅꯕ ꯑꯃꯈꯛꯇꯗꯤ ꯂꯩ ꯑꯗꯨ ꯈꯛꯇꯅꯤ
ꯀꯩꯅꯣ ꯀꯥꯟꯅꯕꯈꯛ ꯑꯃꯈꯛ ꯍꯥꯏꯕꯁꯦ
ꯃꯣꯏꯅ ꯉꯥꯡꯊꯣꯂꯛꯄ ꯋꯥꯗꯣ ꯑꯩꯒꯤ ꯀꯥꯟꯅꯗ꯭ꯔꯁꯨ ꯑꯃꯔꯣꯝꯗꯗꯤ ꯑꯗꯨꯝ ꯑꯩꯒꯤ ꯑꯃꯨꯛ ꯀꯥꯟꯅꯕ ꯂꯩꯈꯤꯕꯗꯣ
ꯑꯣ ꯍ
ꯅꯥꯝꯃꯟꯗꯕꯒꯤ ꯈꯔꯕꯨꯗꯤ ꯑꯩꯅ ꯋꯥꯔꯤ ꯁꯥꯥꯁꯦ ꯍꯥꯏꯔꯁꯨ ꯑꯁ ꯑꯩ ꯊꯕꯛ ꯆꯤꯜꯂꯦ ꯍꯥꯏꯕꯅꯤ
ꯎꯝ ꯍꯝ ꯀꯅꯥꯃꯟꯗ꯭ꯔꯕꯒꯦ ꯑꯘꯨ ꯀꯔꯝꯕ ꯃꯑꯣꯡꯗ ꯀꯥꯟꯅꯗꯕ꯭ꯔꯥ ꯁꯤꯅꯤꯗ
ꯋꯥꯔꯤ ꯁꯥꯕꯗꯨꯁꯨꯀꯣ ꯑꯩꯅ ꯑꯃ ꯍꯪꯅꯤꯗꯅ ꯑꯗ
ꯅꯦ ꯍꯥꯏ꯭ꯔꯥ
ꯑꯁ ꯈꯔ ꯑꯁ ꯑꯩ ꯍꯥꯏꯕ ꯍꯩꯇꯦꯘ ꯑꯁ ꯁꯤꯈꯨꯝꯕꯥ ꯃꯤꯁꯤꯡꯘꯣꯗꯨꯅꯣ
ꯎꯝ ꯍꯨꯝ
ꯃꯣꯏ ꯌꯨꯝꯗꯨꯁꯨ ꯈꯔ ꯁꯥꯊꯤꯔꯝ ꯘꯧ ꯃꯥꯜꯂꯦ ꯃꯣꯏꯁꯤꯡꯗꯣ
ꯎꯝ ꯍꯨꯝ ꯌꯥꯏ ꯌꯥꯏ
ꯍꯥꯏꯕꯁꯨ ꯆꯪꯗꯕ
ꯅꯪ ꯀꯩꯅꯣ ꯃꯥꯁꯇꯔꯗꯤ ꯇꯧꯍꯧꯕ꯭ꯔꯣ ꯃꯥꯁꯇꯔ ꯇꯧꯕ꯭ꯔꯥ ꯅꯠꯇꯕꯤꯅꯥ ꯇꯧꯗꯦ